ꯍꯜꯂꯣ ꯇꯕ꯭ꯔꯣ
ꯑꯥꯎ
ꯐꯥꯗ꯭ꯔꯣ
ꯁꯥꯏ ꯁꯥꯗ꯭ꯔꯗꯤ ꯀꯩꯅꯣ
ꯑꯁ ꯑꯩ ꯍꯧꯖꯤꯛ ꯇꯤꯔꯦꯁꯇ ꯀꯥꯔ ꯂꯩꯕꯅꯦ ꯁꯃꯟꯗꯅꯀꯣ ꯑꯁ
ꯆꯥꯛꯀ ꯆꯥꯕ ꯌꯥꯕ꯭ꯔꯣ
ꯆꯥꯛꯇꯤ ꯕꯥꯏ ꯍꯟꯗꯦ ꯕꯥꯏ ꯆꯥꯛꯇꯤ ꯑꯗꯨꯝ ꯆꯥꯏꯌꯦꯕꯀꯣ ꯑꯗꯨꯕꯨꯕ ꯀꯩꯅꯣꯗꯤ ꯇꯧꯗꯦ
ꯀꯩ ꯏꯟꯖꯥꯡꯅꯣ
ꯑꯥ ꯉꯁꯤꯗꯤ ꯀꯩꯅꯣꯅꯦ ꯁꯧꯒ꯭ꯔꯤꯒ ꯁꯧꯒ꯭ꯔꯤ ꯊꯣꯡꯉꯦ ꯁꯧꯒ꯭ꯔꯤ ꯊꯣꯡꯉꯒ ꯎꯁꯣꯏ ꯍꯥꯏꯕ꯭ꯔꯥ ꯀꯩꯅꯣꯗꯣ ꯎꯁꯣꯏ ꯀꯤ ꯉꯔꯥꯡ ꯉꯔꯥꯡꯗꯒꯤ ꯃꯦꯠꯂꯒ ꯊꯝꯕꯗꯣ ꯆꯥꯕ ꯉꯝꯕꯩ ꯑꯗꯨꯝ ꯆꯥꯔ ꯂꯩꯔꯦ
ꯀꯩꯅꯣ ꯄꯨꯝꯗ꯭ꯔꯣ
ꯐ꯭ꯔꯤꯁꯇ ꯂꯩ ꯔꯤꯗꯨꯗꯤ
ꯑꯣ ꯐ꯭ꯔꯤꯁꯇ ꯂꯩꯕ꯭ꯔꯣ ꯍꯥꯏꯁꯦ
ꯍꯣꯏ ꯍꯣꯢ ꯐ꯭ꯔꯤꯁꯁꯨ ꯂꯩꯌꯦ ꯑꯗꯨꯒ ꯂꯣꯏ ꯂꯩꯌꯦꯗ ꯁꯨꯗꯕ ꯂꯩꯇꯦ
ꯋꯁꯤꯡꯃꯦꯆꯤꯟ ꯖꯨ
ꯂꯩꯇꯦ ꯑꯗꯨꯗꯤ ꯊꯝꯐꯝ ꯂꯩꯇꯦ ꯕꯏ ꯑꯁꯤꯗꯗꯤꯀꯣ ꯏꯁꯤꯡꯗꯣ ꯌꯥꯝ ꯃꯔꯥꯡ ꯀꯥꯏꯌꯦ ꯈꯪꯕ꯭ꯔꯥ ꯑ ꯀꯩꯅꯣ ꯏꯁꯤꯡꯗꯣ ꯀꯩꯅꯣ ꯇꯧꯕ꯭ꯔꯥ ꯈꯪꯕ꯭ꯔꯣ ꯃꯈꯥꯗꯒꯤ ꯂꯧꯕꯗꯣ
ꯑꯥ
ꯑ ꯄꯨꯈꯤ ꯑ ꯑꯗꯨꯝ ꯃꯈꯥ ꯑ ꯎꯝ ꯄꯝꯒꯤ ꯇꯥꯏꯞꯇ ꯃꯈꯥꯗꯒꯤ ꯂꯧꯕꯗꯣ ꯃꯣꯏ ꯃꯄꯨꯅ ꯑꯗꯨꯗꯒꯤ ꯂꯧꯔꯛ ꯀꯛ꯭ꯔꯒ ꯑꯩꯈꯣꯏꯗ ꯑꯗꯨꯝ ꯁꯤꯟꯇꯦꯛꯁꯇ ꯄꯤꯕꯒꯤ ꯏꯁꯤꯡꯁꯨ ꯂꯣꯏ ꯏꯪꯉꯦꯕꯀꯣ
ꯑꯥ
ꯑꯗꯨꯕꯨ ꯑꯁ ꯔꯨꯝꯗꯗꯤ ꯂꯩꯕ ꯌꯥꯗꯦ ꯁꯥꯕꯒꯤ ꯑꯗꯨ ꯑꯩꯅ ꯑ ꯉꯁꯥ ꯏꯔꯨꯕꯗꯣ ꯁꯝ ꯀꯪꯗꯕꯒꯤ ꯑꯗꯨꯒꯤ ꯃꯊꯛꯇ ꯑꯗꯨꯝ ꯂꯩꯕ ꯃꯊꯛꯇ ꯂꯩꯔꯗꯤ ꯈꯔ ꯅꯨꯡꯉꯥꯏꯔꯦꯅ ꯅꯠꯇ꯭ꯔꯥ ꯑꯗꯨꯒꯤ ꯑꯩꯅ ꯇꯧꯕꯅꯦꯗ
ꯑꯁ
ꯍꯌꯦꯡꯗꯤ ꯀꯥꯏ ꯆꯠꯇꯣꯏꯅꯣ ꯀꯩꯗꯧꯔꯒꯦ
ꯄꯤꯝꯄꯜꯁꯀꯨꯝꯕ ꯌꯥꯝ ꯊꯣꯛꯑꯦ ꯍꯥꯏꯕ ꯅꯥꯏ
ꯅꯪ ꯀꯩꯅꯣꯠꯇꯣ ꯁꯤꯖꯤꯟꯅꯗꯤ ꯁꯤꯖꯤꯟꯅꯕ꯭ꯔꯣ
ꯁꯤꯖꯤꯟꯅꯩ
ꯀꯃꯥꯏꯅ ꯇꯧꯕꯅꯣ ꯑꯗꯨꯗꯤ
ꯈꯪꯗꯦ ꯑꯩ ꯃꯥꯏꯗꯣ ꯍꯧꯖꯤꯛꯀꯥꯟ ꯄꯤꯝꯄꯜꯁꯀꯨꯝꯕ ꯌꯥꯝ ꯊꯣꯛꯑꯦꯕ
ꯑꯣ
ꯗꯥꯛꯁꯨ ꯇꯔꯕ ꯀꯩꯅꯣꯝ ꯇꯧꯔꯦ
ꯑꯩꯗꯤ ꯍꯧꯖꯤꯛꯀꯥꯟꯁꯦ ꯅꯍꯥꯟ ꯀꯔꯤꯝ ꯂꯩꯗꯤ ꯂꯩꯕꯅꯦꯕꯀꯣ ꯂꯩꯔꯒ ꯀꯩꯅꯣ ꯁꯤꯖꯤꯟꯅꯗꯦ ꯍꯥꯏꯕꯗꯤ ꯌꯥꯝ ꯁꯗ꯭ꯔꯥ
ꯑꯥ
ꯑꯗꯨꯒꯤ ꯇꯩꯕ ꯉꯝꯗꯦꯕ
ꯑ
ꯅꯔꯦ ꯅꯪ ꯍꯌꯦꯡ ꯊꯕꯛ ꯆꯠꯂꯣꯏ
ꯑꯁ ꯑꯩ ꯈꯣꯡ ꯌꯗ꯭ꯔꯤꯌꯦ
ꯄꯨꯣꯊꯥꯑꯣꯗ ꯀꯔꯤ ꯇꯧꯅꯤꯡꯉꯥꯢꯔ
ꯑꯗꯨ ꯒ꯭ꯌꯥꯟ ꯇꯥꯅ ꯆꯠꯀꯦ ꯆꯠꯂꯁꯨ
ꯍꯣꯏ ꯑꯁ ꯑꯩꯒꯤ ꯁꯝ ꯍꯧꯖꯤꯛ ꯐꯥꯎ ꯆꯣꯠꯂꯤꯌꯦ ꯇꯨ ꯆꯣꯠꯂꯗꯤ ꯇꯨꯝꯕꯁꯨ ꯌꯥꯔꯣꯏꯗꯧꯔꯤꯕꯅꯤꯅ ꯑꯗꯨꯝ ꯃꯈꯥꯗ ꯂꯩꯔꯗꯤ ꯍꯦꯟꯅ ꯁꯥꯕꯒꯤꯀꯣ ꯁꯦꯛꯉꯝ ꯉꯥꯝꯗꯦꯃꯦ
ꯎ
ꯁꯥꯃꯟꯕꯗꯨꯗ ꯀꯣꯛ ꯇꯨꯝ ꯉꯥꯎꯋꯦ ꯀꯣꯛ ꯉꯥꯎꯔꯤ ꯉꯥꯎꯔꯤ ꯍꯥꯏꯕꯗꯨꯅꯦꯗ
ꯑ ꯑꯁ ꯈꯪꯗꯦꯗ ꯀꯔꯤ ꯒ꯭ꯌꯥꯟ ꯇꯥꯗ꯭ꯔꯦꯕ ꯎꯝ ꯍꯥ
ꯉꯥꯎꯔꯤ ꯐꯩꯔꯤ ꯇꯧꯔꯒ ꯂꯩꯔꯦꯕ
ꯑꯁ ꯅꯪ ꯈꯛꯇ ꯅꯠꯇꯦ ꯑꯃꯇ ꯅꯠꯇꯦꯕ
ꯅꯍꯥꯟꯗꯣ ꯀꯩꯅꯣ ꯐꯣꯟ ꯇꯧꯔꯛꯑꯝꯕ ꯑꯗꯩ ꯅꯉꯣꯟꯗ ꯑꯩꯅ ꯑꯃꯨꯛ ꯍꯟꯖꯟ ꯍꯟꯖꯟ ꯇꯧꯋꯦ ꯑꯗꯨ ꯅꯪ ꯄꯥꯏꯔꯛꯇꯦ
ꯑꯥ ꯑꯗꯨ ꯅꯨꯃꯤꯠꯇꯣ ꯈ꯭ꯔ ꯈ꯭ꯔ ꯁꯥꯎꯅꯕꯀꯣ ꯑꯦꯍꯦ ꯅꯪꯅ ꯇꯧꯔꯛꯄꯗꯣ ꯈꯪꯉꯦꯕ ꯃꯥꯅ ꯇꯧꯔꯛꯑꯣ ꯍꯥꯏꯕꯒꯤ ꯇꯧꯔꯛ ꯔꯝꯒꯅꯤ ꯍꯥꯏꯕ
ꯎꯝ ꯑꯗꯨꯅꯔ ꯑꯩꯅ ꯈꯜꯂꯦꯕ ꯅꯪ ꯀꯣꯜ ꯕꯦꯛꯀ ꯇꯧꯔꯛꯇꯦꯅ ꯅꯠꯇ꯭ꯔꯗꯤ ꯇꯧꯔꯛꯀꯅꯤꯅ
ꯑꯩ ꯅꯪꯅ ꯇꯧꯕ ꯅꯠꯇꯦ ꯍꯥꯏꯕ ꯈꯪꯉꯦꯕ ꯃꯥ ꯑꯗꯨ ꯅꯨꯃꯤꯠꯇꯨ ꯑꯥ ꯐꯤꯐꯇꯤꯔꯛ ꯂꯩꯕꯅꯦ ꯑꯩꯅ ꯄꯥꯏꯔꯣꯏ ꯍꯥꯏꯅ ꯄꯥꯏꯗꯕ ꯈꯥꯔ ꯅꯩꯕ ꯅꯣꯏ ꯂꯣꯏ ꯇꯨꯝꯅꯈ꯭ꯔꯦ
ꯈ꯭ꯔ ꯃꯥꯍꯣꯏ ꯆꯥꯛ ꯆꯥꯒꯦ ꯇꯧꯔꯤ ꯑꯩꯇ ꯑꯩ ꯉꯁꯥꯏ ꯀꯩꯅꯣ ꯆꯥꯔꯥ ꯋꯥꯟꯁꯤꯟꯈ꯭ꯔꯕ ꯆꯥ
ꯁꯤ ꯐꯤꯒꯔ ꯁꯦꯝ ꯂꯩꯕ꯭ꯔꯥ ꯀꯅꯥꯈꯪ ꯅꯪꯁꯨ
ꯀꯥꯏꯗꯩꯅꯣ ꯍꯦ
ꯍꯥꯏꯕ ꯉꯝꯗꯦ ꯀꯥꯅ ꯈꯪꯕ꯭ꯔꯣ
ꯅꯠꯇ꯭ꯔꯥ
ꯑꯥ
ꯍꯨꯃꯥꯡ ꯀꯥꯡꯉꯦ ꯍꯧꯖꯤꯛ ꯑꯩ ꯃꯊꯛ ꯇꯦꯔꯦꯁꯇ ꯂꯩꯕꯅꯦ ꯏꯊꯟꯇ
ꯑꯥ
ꯑꯗꯨꯐꯥꯎ ꯀꯩꯅꯣ ꯇꯧꯋꯦ ꯎꯟ ꯄꯥꯟꯕꯤꯗꯤ ꯌꯥꯝ ꯂꯩꯌꯦꯕꯀꯣ ꯂꯩꯀꯥꯏꯗꯣ
ꯑꯥ
ꯄꯥꯝꯕꯤ ꯌꯥꯝ ꯂꯩꯔꯒ ꯅꯨꯡꯁꯤꯠ ꯁꯤꯠꯇꯕ ꯑꯗꯨꯅꯦꯕ ꯁꯨꯡꯂꯦꯡ ꯂꯦꯡ ꯅꯠꯇꯦ ꯁꯨꯛꯂꯩ ꯂꯦꯡꯗꯦ ꯄꯥꯝꯕꯤꯁꯦ ꯁ꯭ꯇꯔꯦꯠ ꯁ꯭ꯇꯔꯦꯠꯅꯦ ꯂꯦꯞꯄꯤꯁꯦ ꯈꯪꯕ꯭ꯔꯥ
ꯎꯝ
ꯑꯥ ꯑꯩꯈꯣꯏꯔꯣꯝ ꯑꯣꯏꯔꯗꯤ ꯂꯦꯡꯕꯋꯣ ꯈꯣꯠꯄ꯭ꯋꯣ ꯌꯥꯝ ꯇꯧꯔ ꯂꯩꯔꯅꯤ
ꯋꯥꯔꯤ ꯂꯤꯔꯛꯑꯣꯅꯦ ꯅꯣꯏ ꯀꯩꯅꯣꯒꯤ ꯀꯩꯅꯣ ꯆꯠꯄꯒꯤꯗꯣ
ꯀꯩ
ꯅꯣꯏ ꯀꯩꯅꯣ ꯗ꯭ꯌꯨꯇꯤ ꯑꯝꯃ ꯀꯥꯏꯗꯅꯣ ꯆꯠꯄꯗꯣ
ꯑꯣ ꯑꯁ ꯈꯪꯗꯦꯗ ꯃꯤ ꯑꯗꯨꯗ ꯂꯩꯔꯤꯁꯤꯡꯗꯣ ꯑꯥ ꯑꯗꯨꯃꯗꯤ ꯂꯣꯏ ꯐꯩ ꯂꯣꯏ ꯏꯪ ꯇꯞꯄꯦ ꯂꯣꯏ ꯐꯩ
ꯍꯥꯥ
ꯂꯣꯏ ꯏꯪ ꯇꯞꯄꯦꯕ ꯐꯩꯌꯦꯕ ꯑꯗꯨꯒꯤ ꯍꯥꯏꯔꯗꯤ
ꯅꯍꯥꯟꯒꯤꯁꯤꯡꯗꯨꯗꯤ ꯂꯣꯏꯅ ꯂꯩꯇ꯭ꯔꯦ
ꯂꯩꯇ꯭ꯔꯦꯗ ꯀꯩꯅꯣ ꯑꯥ ꯑꯃꯈꯛꯇ ꯑꯃꯈꯛ ꯑꯅꯤꯈꯛꯇꯅꯤ ꯂꯩꯕ
ꯑꯣ ꯑꯍꯟꯗꯨꯗꯤ ꯀꯥꯏ ꯁꯠꯈ꯭ꯔꯕ ꯖꯥꯠꯅꯣꯀꯣ
ꯑꯥ
ꯑꯍꯟ ꯈꯥꯔ ꯑꯍꯟ ꯑꯃ ꯂꯩꯔꯝꯃꯦꯅ ꯊꯥꯏꯅ
ꯈꯪꯗꯦꯀꯣ ꯅꯨꯡꯁꯤꯀꯣ ꯃꯥꯗꯣ
ꯑꯗꯣ ꯑꯗꯣ ꯑꯈꯣꯏꯒꯤ ꯃꯦꯝ ꯑꯈꯣꯏꯒꯤ ꯑꯣꯖꯥ ꯊꯥꯏꯅꯒꯤ ꯑꯣꯖꯥ ꯑꯃ ꯃꯥꯒ ꯌꯥꯝꯃꯅꯕ ꯂꯩ
ꯎꯝ ꯎꯝ
ꯀꯣ
ꯍꯣꯏ ꯎꯝ
ꯅꯨꯡꯁꯤꯌꯦꯅꯦ ꯑꯗꯨ ꯅꯍꯥꯟ ꯑꯩꯉꯣꯟꯗ ꯀꯩꯅꯣ ꯐꯥꯎꯔꯛ ꯄꯥꯎ ꯐꯥꯎꯔꯛꯄꯅꯤꯅꯦ
ꯑꯩꯉꯣꯟꯗꯁꯨ ꯅꯣꯡꯃ ꯑꯃ ꯐꯥꯎꯔꯛꯄꯅꯦ
ꯑꯩ ꯅꯪ ꯇꯧ ꯑꯥ ꯍꯥꯟꯅ ꯇꯧꯕ꯭ꯔꯣ
ꯍꯥꯥ
ꯑꯃꯨꯛ ꯍꯟꯅ ꯇꯧꯕ꯭ꯔꯣ ꯃꯉꯣꯟꯗ
ꯑꯥ ꯇꯧꯋꯦ
ꯀꯔꯤ ꯍꯥꯏꯕ꯭ꯔꯣ
ꯀꯔꯝꯕꯅꯣ ꯅꯪ ꯉꯥꯡꯉꯤꯁꯦ
ꯑꯩꯁꯦ ꯑꯣꯖꯥ ꯅꯨꯄꯤ ꯅꯨꯄꯤꯗꯨꯅꯦ ꯑꯣ ꯑꯁ ꯅꯨꯡꯉꯥꯏꯌꯦ ꯅꯨꯡꯁꯤꯠ ꯂꯥꯛꯑꯦ ꯚꯥꯏ ꯅꯨꯡꯉꯥꯏꯕꯗꯨ ꯅꯨꯡꯉꯥꯏ ꯃꯜꯂꯦ ꯍꯦ ꯁꯤꯗꯤ ꯑꯁꯤꯗꯗꯤꯀꯣ ꯂꯩꯀꯥꯏꯁꯦ ꯌꯥꯝ ꯅꯨꯡꯁꯤꯌꯦ ꯏꯪꯅ ꯆꯤꯛꯅ ꯂꯩꯕ ꯂꯩꯀꯥꯏ ꯑꯣꯏꯌꯦꯦ
ꯎꯝ ꯑꯗꯨ ꯐꯥꯔꯤꯅꯤꯅꯦ ꯑꯃꯔꯣꯝꯗ ꯍꯥꯔꯗꯤ ꯅꯣꯏ ꯏꯆꯦꯗꯤ
ꯑꯩꯈꯣꯏ ꯏꯆꯦ ꯃꯈꯥꯗ ꯂꯩꯌꯦ ꯃꯥꯁꯨ ꯐꯣꯟ ꯇꯧꯔꯒ ꯂꯩ ꯅꯤꯡ ꯃ ꯋꯥꯗ
ꯎꯝ
ꯑꯩꯅ ꯑꯁꯤ ꯃꯊꯛꯇ ꯇꯧꯔꯒ ꯂꯩꯕ
ꯅꯣꯏ ꯈꯛꯇꯔꯣꯕ ꯂꯩꯔꯤꯁꯦ
ꯍꯣꯏ ꯔꯦꯟ ꯔꯦꯟꯗ ꯂꯩꯕꯗꯤ ꯑꯩꯈꯣꯏꯅꯤ ꯈꯛꯇꯅꯤ ꯑꯇꯣꯞꯄꯗꯤ ꯃꯄꯨꯅꯦ
ꯑꯗꯨꯒꯤ ꯇꯥꯕ꯭ꯔꯣ
ꯇꯌꯦ
ꯑ ꯑꯇꯣꯞꯄꯗꯤ ꯃꯄꯨꯅꯦꯕ ꯃꯥꯄꯨꯅꯦ ꯃꯥꯄꯨꯅꯦ
ꯁꯥꯕꯅ ꯁꯥꯕꯅ ꯑꯁ ꯉꯔꯥꯡꯗꯤ ꯑꯩꯅ ꯄꯨꯡ ꯑꯍꯨꯝꯗ ꯇꯨꯝꯕꯅꯤꯅꯦ ꯑꯁ ꯈꯜꯂꯒ
ꯄꯨꯝ ꯀꯌꯥꯗꯑꯕ
ꯑꯍꯨꯝ
ꯅꯪ ꯍꯌꯦꯡ ꯀꯩꯗꯧ ꯀꯔꯤ ꯀꯔꯤ ꯇꯧꯔꯅꯤ ꯋꯥꯔꯤ ꯇꯥꯔꯒ ꯂꯩ
ꯋꯥꯔꯤ ꯇꯥꯔꯒ ꯂꯩꯌꯦ
ꯂꯤꯔꯛꯑꯣꯅꯦ ꯅꯪ ꯈꯔ ꯈꯪꯕ
ꯑꯁ ꯀꯃꯥꯏ ꯇꯣꯏꯅꯤ ꯇꯧꯔꯤꯁꯤꯗꯤ
ꯑꯗꯨꯝ ꯂꯤꯔꯛꯑꯣ ꯈꯔ ꯑꯁꯝꯕꯤꯗꯔꯥ ꯀꯩꯅꯣ ꯑꯗꯨꯝ ꯂꯤꯔꯛꯑꯣ
ꯑꯁ ꯅꯍꯥꯟꯋꯥꯏ ꯑꯩ ꯅꯉꯣꯟ ꯇꯥꯋꯣꯅ ꯍꯥꯏꯕꯁꯤꯡꯗꯨꯅ ꯑꯝꯇ ꯇꯥꯔꯝꯃꯣꯏꯅꯦ
ꯇꯥꯗꯦ ꯍ
ꯑꯩꯅ ꯍꯥꯏꯕꯁꯤꯡꯗꯣ ꯍꯤꯆꯠꯄ ꯉꯥꯛꯇꯅꯤꯀꯣ ꯑꯩ ꯊꯥꯏꯅꯒꯤ ꯋꯥꯔꯤ ꯐꯥꯀꯠꯂ ꯇꯥꯔꯤꯅꯦ ꯈꯪꯕ꯭ꯔꯥ ꯍꯧꯖꯤꯛꯀꯤ ꯋꯥꯔꯤ ꯇꯥꯡꯅꯤꯡꯗꯦꯅ
ꯑꯣ
ꯎꯝ ꯑꯗꯨꯒꯤ
ꯑꯣ ꯅꯨꯡꯁꯤꯗꯤ ꯅꯨꯡꯁꯤꯕ꯭ꯔꯣ
ꯑꯥ
ꯅꯨꯡꯗꯤ ꯅꯨꯡꯁꯤꯕ꯭ꯔꯣ ꯀꯃꯥꯏꯅ ꯇꯧ
ꯑꯁ
ꯒꯦ ꯅꯨꯡꯉꯥꯢꯒ꯭ꯔꯖꯥꯠꯅꯦ ꯑꯣ
ꯏꯀꯣ ꯆꯠꯂꯦ ꯀꯃꯥꯏꯟ ꯇꯧꯅꯤ
ꯑꯁ ꯈꯥꯔ ꯁ꯭ꯄꯤꯀ꯭ꯔꯗꯣ ꯍꯟꯊꯔꯣ ꯍꯍꯥ ꯁꯥꯕꯅ ꯁꯥꯕꯅ ꯑꯩ ꯍꯨꯃꯥꯡ ꯍꯨꯝꯕꯅ ꯍꯨꯝꯕꯅ ꯍꯥꯏꯕꯗꯨꯅꯦ ꯍꯨꯃꯥꯡꯁꯦ ꯑꯩꯅ ꯍꯨꯝꯕꯗ ꯂꯣꯏꯔꯕꯅꯦ
ꯃꯝꯗ꯭ꯔꯣ ꯅꯪ ꯂꯩꯔꯤꯗꯨꯕꯣ
ꯉꯥꯜꯂꯦ ꯑꯩ ꯏꯊꯟꯇ ꯌꯥꯝ ꯕ꯭ꯔꯦꯞ ꯑꯣꯏꯗ꯭ꯔꯥ ꯑꯍꯤꯍ ꯀꯟꯗ꯭ꯔꯥ ꯍꯥꯏꯕ ꯑꯩꯁꯦ
ꯀꯜꯂꯦ ꯀꯜꯂꯦ
ꯑꯗꯨꯅꯦ ꯑꯁ ꯏꯃꯥꯟꯅꯕꯤꯒ ꯂꯩꯔꯗꯤ ꯌꯥꯝ ꯅꯨꯡꯉꯥꯏꯒꯗꯕꯅꯦꯕ ꯑꯩꯅ ꯁ ꯁꯅꯥꯊꯣꯏ ꯈꯣꯏꯅ ꯊꯤꯕꯤꯌꯣ ꯈꯣꯠꯂꯣ ꯍꯥꯏꯌꯦꯅ ꯔꯦꯟꯗꯣ ꯇꯥꯕ꯭ꯔꯣ
ꯑꯥꯎ ꯅꯪ ꯉꯥꯎꯕ꯭ꯔꯥ ꯍꯍ
ꯑꯦ ꯏꯃꯥꯟꯅꯕꯤ ꯈꯔꯅ ꯀꯩꯅꯣ ꯇꯧꯕꯤꯌꯣ ꯈꯣꯠꯂꯣ ꯍꯥꯏꯌꯦꯕꯀꯣ
ꯎꯝ
ꯑꯗꯨꯒꯤ ꯃꯥ ꯑꯥ ꯑꯗꯨꯒꯤ ꯀꯩꯅꯣꯗꯣ ꯑꯗꯨꯒꯤ ꯂꯩꯐꯝꯒꯨꯝꯕ ꯈꯣꯠꯐꯝꯒꯨꯝꯕ ꯑꯗꯨꯒꯤ ꯎꯝ ꯗꯤ ꯑꯁꯤꯗ ꯑꯗꯨꯝ ꯄꯪ ꯂꯩꯩ ꯂꯩꯌꯦꯕ ꯇꯥꯛꯁ ꯌꯥꯝ ꯊꯤꯔꯁꯨ ꯌꯥ ꯂꯩꯌꯦꯕꯀꯣ
ꯑꯥ
ꯃꯥꯅ ꯑꯥ ꯊꯤꯗ꯭ꯔꯁꯨ ꯂꯩꯌꯦꯗ ꯑꯩꯅꯁꯨ ꯌꯥꯝ ꯑꯨꯏꯌꯦꯕ ꯕꯥꯏ
ꯎꯝ
ꯗꯨꯃꯥꯏ ꯍꯥꯏꯕ ꯋꯥꯅꯦꯗ
ꯊꯥꯗꯣ ꯅꯨꯡꯁꯤꯍꯦ ꯊꯥ ꯊꯣꯛꯏꯗꯨꯁꯨ
ꯁꯥꯕꯒ ꯁꯥꯕꯒ
ꯑꯍꯦ ꯀꯩꯗꯧꯔꯤꯅꯣ ꯅꯪ
ꯑꯩ ꯂꯝꯕꯤꯗ ꯗꯨꯝ ꯆꯠꯂꯒ ꯂꯩꯕꯅꯦ ꯊꯕꯛ ꯂꯩꯇꯕꯒꯤ
ꯑꯦ ꯂꯝꯕꯤ ꯌꯧꯔꯕꯣ ꯍꯥꯏꯁꯦ ꯅꯪ
ꯑꯦ ꯂꯝꯕꯤꯅꯦ ꯍꯥꯏꯌꯦ ꯃꯊꯛꯇ ꯃꯊꯛ ꯂꯩꯀꯥꯏꯗ ꯍꯍ ꯑꯗꯨꯝ ꯆꯠꯂꯒ ꯂꯩꯕꯅꯦꯕ ꯍꯣꯏ ꯍꯣꯏ ꯊꯝꯃꯁꯤ ꯊꯝꯃꯁꯤ ꯌꯥꯔꯦꯀꯣ
ꯎꯝ